ꯎꯝ ꯇꯥꯏ ꯇꯥꯏ
ꯅꯣꯏꯔꯣꯝꯗ ꯍꯧꯖꯤꯛ ꯅꯣꯡ ꯈꯔ ꯂꯦꯞꯄꯝꯅꯤ
ꯑꯩꯈꯣꯏꯗ꯭ꯔꯣ
ꯑꯥ
ꯂꯦꯞꯇꯦꯗ ꯑꯗꯨꯝ ꯆꯥꯡ ꯅꯥꯏꯅ ꯆꯥꯡꯅꯥ ꯍꯥꯏꯅꯦ ꯆꯣꯔꯤ ꯂꯦ ꯑꯥ ꯂꯦꯄ ꯀꯕ ꯂꯩꯇꯦ ꯎꯝ
ꯉꯁꯤꯗꯤ ꯃꯊꯧ ꯐꯖꯅ ꯄꯥꯡꯊꯣꯛꯑꯒꯦꯅ ꯂꯥꯛꯑꯕꯖꯥꯠꯅꯤ ꯃꯥꯁꯨ
ꯑꯥ
ꯑꯩꯈꯣꯏꯗꯤ ꯂꯦꯞꯄꯦ ꯈꯔ ꯈꯔ
ꯑꯥ ꯌꯥ ꯅꯣꯡ ꯆꯨꯕꯗ ꯀꯣꯜ ꯂꯩꯁꯥ ꯄꯥꯈꯪ ꯀꯣꯜ ꯇꯧꯕꯁꯦ ꯀꯩꯅꯣ ꯍꯥꯏꯅꯕ ꯅꯠꯇ꯭ꯔꯣ
ꯑꯩꯗꯤ ꯈꯪꯗ꯭ꯣꯏꯅꯦ ꯅꯤꯁꯥ ꯄꯥꯈꯪꯒꯤ ꯋꯥꯔꯤꯗꯗꯤ
ꯍ
ꯍꯪꯗ꯭ꯔꯤꯅꯦ ꯑꯩꯗꯤ ꯃꯤꯗꯤ ꯃꯌꯥꯝ ꯌꯥꯝ ꯍꯥꯏꯅꯩꯌꯦ ꯑꯈꯪꯕ ꯃꯤꯗꯤ ꯑꯩꯗꯤ ꯀꯔꯤꯝ ꯈꯪꯖꯗꯦꯕꯣ
ꯅꯠꯇꯦꯗ
ꯑꯩꯅ ꯈꯪꯕꯗꯤꯀꯣ ꯅꯣꯡ ꯆꯨꯔꯀꯥꯟꯗ ꯑꯩꯅ ꯈꯪꯕꯗꯤ ꯍꯤꯟꯖꯥꯡ ꯑꯍꯥꯎꯕ ꯊꯣꯡꯕ ꯑꯗꯨꯒꯨꯝꯕꯗꯤ
ꯎꯝ ꯎꯝ ꯎ ꯑꯩ ꯑꯩꯅ ꯈꯪ ꯍꯥꯏꯁꯤꯔꯥ ꯑꯩꯉꯣꯟꯗꯒꯤ ꯊꯣꯛꯄ ꯍꯥꯏꯁꯤꯔꯥ
ꯃꯤ ꯋꯥꯔꯤ ꯂꯩꯔꯦ ꯃꯁꯤ ꯋꯥꯔꯤ ꯂꯩꯔꯦ
ꯅꯠꯇꯦꯗ ꯊꯣꯛꯄ ꯍꯥꯏꯁꯤꯗꯤ ꯑꯩꯒꯤ ꯀꯩꯅꯣꯗ ꯋꯥꯈꯜꯗꯒꯤ ꯁꯦꯝꯃꯛꯄꯕꯅꯤ ꯍꯥꯏꯕꯅꯤꯗ
ꯑꯥ
ꯅꯣꯡ ꯆꯨꯔꯒ ꯇ ꯇꯨꯝꯂꯝꯗꯥꯏꯗ ꯀꯣꯜ ꯇꯧꯕꯁꯦ ꯅꯨꯡꯉꯥꯏꯕ ꯃꯈꯜ ꯑꯃꯅ ꯀꯩꯅꯣ
ꯑꯥ ꯋꯥꯈꯜ ꯅꯨꯡꯉꯥꯏꯔꯗꯤ ꯇꯨꯝꯕꯁꯨ ꯅꯨꯡꯉꯥꯏꯔꯦ ꯍꯥ
ꯑꯥ
ꯑꯗꯨꯗꯤ ꯅꯣꯡ ꯆꯨꯕꯒꯤꯁꯦ ꯅꯁꯥ ꯄꯥꯈꯪ ꯋꯥꯔꯤ ꯁꯥꯟꯅꯔꯗꯤ ꯇꯨꯝ ꯅꯨꯡꯉꯥꯏꯔꯛꯑꯦ ꯋꯥꯈꯜ ꯅꯨꯡꯉꯥꯏꯔꯑꯦ ꯅꯨꯡꯁꯥ ꯁꯥꯔꯀꯥꯟꯗꯗꯤ ꯀꯩ ꯍꯥꯏꯅꯒꯦ
ꯅꯨꯡꯁꯥ ꯁꯥꯕꯗꯁꯤꯅ ꯅꯨꯄꯥ ꯃꯁꯦꯜ
ꯅꯨꯄꯤꯅ ꯅꯨꯄꯤ ꯅꯨꯄꯥꯅ ꯅꯨꯄꯥ ꯇꯣꯉꯥꯟ ꯇꯣꯉꯥꯟ ꯑꯃꯨꯛ ꯆꯠꯈ꯭ꯔꯕ
ꯑꯥ
ꯑꯗꯨꯒ ꯅꯣꯡ ꯆꯨꯔꯀꯥꯟꯗꯅ ꯑꯃꯨꯛ ꯄꯨꯟꯗꯣꯏꯅꯦꯕ ꯅꯨꯄꯥ ꯅꯨꯄꯥꯒ ꯅꯨꯄꯤꯒ
ꯑꯥ
ꯁꯤ ꯌꯥꯏ ꯃꯁꯤ ꯌꯥꯏꯀꯣ ꯌꯥꯏ
ꯍꯧꯖꯤꯛ ꯀꯣꯜ ꯇꯧꯔꯤꯁꯦ ꯅꯪ ꯈꯪꯂꯛꯀꯅꯤꯗ
ꯑꯩ
ꯌꯎꯅꯣ
ꯅꯠꯇ꯭ꯔꯥ
ꯅꯂꯦ
ꯅꯅꯦꯦ ꯅ ꯂꯩꯦ
ꯃꯈꯜ ꯃꯊꯦꯜꯅꯤ ꯅꯠꯇ꯭ꯔꯥ
ꯍꯤꯗꯥꯛ ꯃꯈꯜ ꯑꯃꯅꯤꯅꯦ ꯀꯩꯅꯣꯁꯤꯁꯨ
ꯃꯥꯅꯤ ꯄꯩꯁꯥꯅ ꯂꯩꯕ ꯉꯝꯗꯕ
ꯎꯝ ꯄꯩꯁꯥꯖꯁꯨ ꯐꯪꯕ
ꯌꯥꯏꯀꯣꯅꯪ ꯌꯥꯏ ꯄ꯭ꯔꯥꯏꯖ ꯄꯤꯕ ꯌꯥꯏ
ꯎꯝ ꯅꯪꯅ ꯑꯩꯅ ꯐꯥꯔꯁ ꯅꯪꯅ ꯇꯣꯞ ꯌꯥꯏ
ꯑꯃꯅꯁꯨ ꯍꯦꯟꯗꯦ ꯑꯃꯅꯁꯨ ꯇꯥꯗꯦ ꯑꯗꯨ ꯇꯥꯔꯦ
ꯑꯥ ꯋꯥꯔꯤꯔ ꯈꯖꯕ ꯄꯣꯊꯔꯎꯅꯦ
ꯀꯔꯤ ꯋꯥꯔꯤ ꯁꯥꯟꯅꯁꯤꯒꯦ ꯅꯣꯡꯒꯤ ꯋꯥꯔꯤ ꯂꯣꯏꯈ꯭ꯔꯦꯍ ꯅꯨꯡꯁꯥ ꯁꯥꯕꯒꯤ ꯋꯥꯔꯤꯗꯣ ꯇꯣꯉꯥꯟ ꯇꯥꯔꯒ ꯂꯣꯏꯈ꯭ꯔꯦ
ꯑꯥ ꯑꯥ ꯍꯧꯗꯤ ꯁꯤ ꯈꯪꯗꯦꯅꯦ ꯀꯩ ꯋꯥꯔꯤ ꯁꯥꯁꯤꯒꯦ
ꯄꯤꯒꯗꯥ ꯍꯥꯏꯅꯣꯧꯕꯅꯦ
ꯎꯝ ꯀꯣꯜ
ꯋꯥꯔꯤ ꯁꯥꯅ ꯁꯥꯥꯟꯅ ꯌꯦꯡꯒ ꯍꯧꯒꯠꯃꯤꯟꯅꯕ ꯁꯣꯏꯔꯣꯏ ꯉꯁꯤ
ꯣꯡ ꯅꯣꯡ ꯐꯥꯗꯣꯛꯇꯤ ꯑꯗꯨꯃꯥꯏꯅ ꯇꯧꯔꯁꯨ ꯀꯥꯏꯗꯦ ꯀꯩꯅꯣ
ꯎꯝ ꯅꯍꯥꯟꯈꯩꯗꯤ ꯌꯦꯅ ꯑꯪ
ꯑꯁꯤꯒꯤꯁꯤꯗꯤ ꯀꯨꯏꯅꯁꯨ ꯆꯠꯄ ꯌꯥꯔꯣꯏꯗꯕꯗꯨ
ꯃꯥꯅꯦ
ꯃꯇꯝ ꯃꯇꯝ ꯑꯃꯈꯛꯀꯤ ꯋꯥꯔꯤꯅꯤꯕ ꯑꯗꯅꯤꯗ
ꯑꯩ ꯉꯁꯤꯗꯤ ꯌꯦꯟ ꯍꯧꯗꯣꯛꯀꯦꯀꯣ ꯌꯦꯟꯅ ꯅꯍꯥꯟꯈꯦ ꯑꯩꯈꯣꯏ ꯍꯧꯗꯣꯛ ꯄꯨꯅꯤꯡ ꯉꯁꯤꯗꯤ ꯑꯩꯅ ꯌꯦꯟ ꯍꯧꯗꯣꯛꯀꯦ
ꯎꯝ
ꯁꯣꯏꯔꯔꯣꯏꯗꯕꯅꯦ ꯇꯧꯒꯗꯕꯅꯤ ꯃꯤꯅ ꯇꯧ ꯃꯥꯅꯤ
ꯎꯝ
ꯃꯥꯅꯦ ꯃꯥꯅꯤ ꯅꯣꯡ ꯐꯥꯗꯣꯛꯁꯨ ꯑꯩꯈꯣꯏꯁꯨ ꯌꯥꯏ ꯍꯥ
ꯌꯥꯏ
ꯑꯩꯅ ꯅꯣꯡ ꯆꯨꯕꯗ ꯈ꯭ꯋꯥꯍ ꯍꯩꯅꯗꯕꯁꯦ ꯆꯨꯕ ꯂꯣꯏꯔꯀꯥꯟꯗ ꯎꯄꯥꯝꯕꯤꯗꯒꯤ ꯀꯔꯤ ꯑꯗꯨꯝ ꯏꯁꯤꯡ ꯃꯔꯤꯛ ꯃꯔꯤꯛ ꯇꯥꯔꯛꯄꯗꯣ ꯖꯤꯤꯡꯒꯥꯗ ꯇꯛ ꯇꯛ ꯇꯛꯛꯇ ꯁꯨꯃꯥꯏꯅ ꯌꯩ ꯂꯩꯕꯁꯦ ꯑꯩ ꯁꯤꯅꯤ ꯈ꯭ꯋꯥꯏ ꯍꯥꯏꯩꯅꯅꯗꯕꯁꯦ ꯅꯣꯡ ꯆꯨꯕꯗ ꯅꯣꯡꯒꯤ ꯂꯦꯞꯈ꯭ꯔꯒ ꯎꯅꯥꯗ ꯈꯔ ꯂꯦꯝꯍꯧꯕꯗꯣ ꯑꯗꯨꯝ ꯇꯥꯔꯛꯄꯗꯣ ꯑꯗꯨꯒꯤ ꯃꯈꯣꯟꯗꯣ
ꯑꯥ ꯀꯩꯗꯩꯅꯣ ꯑꯗꯣ ꯃꯅꯤꯡ ꯁꯤꯗ ꯃꯔꯝ ꯑꯃꯗꯤ ꯂꯩꯔꯕꯝꯅꯤꯗ
ꯎꯝ ꯀꯪꯗꯌꯥ ꯑꯩꯈꯣꯏ ꯁꯤꯗ ꯃꯅꯨꯡꯁꯤꯗꯅꯦ
ꯑꯥ
ꯑꯩꯈꯣꯏꯒꯤ ꯃꯄꯨꯗꯨꯅ ꯃꯌꯥꯝ ꯊꯥꯏꯑꯕ ꯎ ꯄꯥꯝꯕꯤ ꯃꯌꯥꯝ ꯊꯥꯏꯌꯦꯕ
ꯑꯣ
ꯑꯗꯨ ꯍꯩ ꯔꯥ ꯀꯩꯀꯥꯁꯨ ꯃꯈꯜ ꯂꯣꯏꯅ ꯁꯨꯅ ꯑꯣꯟꯂꯥꯏꯟꯗꯒꯤ ꯆꯦꯟ ꯆꯦꯜꯂꯒ ꯄꯥꯛꯅ ꯐꯪꯅꯗꯕ ꯋꯥꯍꯩ ꯀꯩꯀꯥꯗꯣ ꯑꯗꯨꯥꯏꯅ ꯃꯌꯥꯝ ꯊꯥꯏꯑꯕ ꯃꯥꯗꯣ ꯑꯗꯣ ꯏꯪꯈꯣꯜꯁꯦ ꯌꯥꯝ ꯆꯥꯎꯋꯦꯕ ꯑꯗꯨꯗꯨꯒꯤ ꯑꯉꯥꯡꯈꯩꯅ ꯆꯥꯅꯕꯅꯦꯅ ꯑꯗꯨꯒꯤ ꯃꯌꯥꯝꯗꯨꯅ ꯎꯄꯥꯝꯕꯤꯁꯨ ꯃꯌꯥꯝ ꯊꯥꯏ ꯑꯗꯨꯗꯨꯒꯤ
ꯅꯣꯏ ꯂꯩꯐꯝꯁꯤ ꯀꯥꯏ ꯋꯥꯏꯗꯧꯕꯅ ꯀꯩꯅꯣꯗꯗꯤ ꯑꯣꯏꯗꯧꯗꯤ ꯃꯥꯟꯗ꯭ꯔꯦ ꯑꯥ ꯑꯥ ꯑꯗꯨꯋꯥꯏ ꯑꯗꯨ ꯋꯥꯏꯗ ꯑꯣꯏꯗꯧ ꯃꯥꯜꯂꯦꯕ ꯅꯪꯒꯤ ꯋꯥꯔꯤꯒꯤ ꯃꯇꯨꯡ ꯏꯟꯅꯗꯤ
ꯎꯝ ꯃꯇꯥꯏꯗꯅꯦ ꯑꯇꯤꯌꯥꯒ ꯑꯗꯨꯝ
ꯎꯝ ꯑ
ꯂ ꯑꯥꯟꯕꯗ ꯐꯥꯡꯗꯣꯔꯦ ꯑ ꯈꯨꯠꯅ ꯂꯥꯝꯕꯗ ꯐꯪꯉꯅꯤ
ꯎꯝ
ꯎ ꯆꯥꯛꯁꯤ ꯁꯨꯝ ꯁꯨꯝ ꯁꯨꯝ ꯄꯨꯛꯂꯣꯝꯗ ꯁꯨꯝ ꯁꯨꯝꯨꯝ ꯈꯣꯝꯡꯂꯛꯏꯕꯨꯡ ꯉꯁꯤꯁꯦ
ꯀ꯭ꯂꯥꯁ ꯀꯌꯥ ꯐꯥꯎꯕ ꯂꯩꯒꯦ ꯅꯪꯒꯤ ꯁꯥꯇ꯭ꯔꯥꯗꯣ
ꯇꯔꯥ ꯐꯥꯎꯔꯌꯦ
ꯇꯔꯥ
ꯎꯝ
ꯑꯣ
ꯃꯣꯏꯗꯤ ꯌꯥꯝ ꯉꯟꯅ ꯉꯟꯅꯁꯨ ꯊꯝꯃꯦ ꯑꯉꯥꯡ ꯄꯤꯛꯇꯨ ꯄꯤꯛꯇꯨꯁꯤꯡꯗꯨꯁꯨꯀꯣ ꯃꯣꯏꯗꯣ ꯅꯨꯡꯁꯤꯖꯥꯠꯅꯤꯍꯦ ꯇꯨꯝꯃꯀꯥꯟꯗꯒ ꯌꯦꯡ ꯀꯥꯟꯗꯤ ꯌꯥꯝ ꯅꯨꯡꯁꯤꯔꯖꯥꯠꯅꯤ ꯃꯃꯥ ꯃꯄꯥ ꯃꯅꯥꯛꯇ ꯅꯨꯡꯉꯥꯏ ꯂꯩꯖꯒꯗꯕꯗꯣ
ꯑ
ꯇꯧꯗꯅ ꯆꯦꯟ ꯆꯣꯡꯗꯅ ꯂꯩꯖꯒꯗꯕ ꯃꯇꯝꯗ ꯍꯩꯍꯟꯅꯤꯡꯕꯒꯤ ꯑꯗꯨꯝ ꯊꯤꯟꯕꯤꯔꯛꯄꯗꯣ ꯃꯣꯏꯁꯨ
ꯑ ꯑꯗꯣ ꯅꯪ ꯀꯩꯅꯣꯗꯤ ꯅꯪꯒꯤ ꯅꯨꯄꯤ ꯈꯛꯇꯤ ꯑꯣꯏꯕ꯭ꯔꯥ ꯅꯠꯇ꯭ꯔꯒ ꯀꯃꯥꯏꯅ ꯇꯧꯋꯦ
ꯃꯥ ꯅꯨꯄꯤ ꯈꯛꯀꯤꯅꯦ ꯑ ꯃꯣꯏꯗꯤ ꯑ ꯅꯨꯄꯥ ꯅꯨꯄꯤ ꯄꯨꯟꯍꯟꯗꯦꯕ ꯅꯨꯄꯥꯅ ꯅꯨꯄꯥꯒꯤ ꯌꯦꯡꯉꯦ ꯅꯨꯄꯤꯅ ꯅꯨꯄꯤꯗꯤ ꯌꯦꯡꯉꯦ ꯇꯣꯉꯥꯟ ꯇꯣꯉꯥꯟꯅ ꯊꯝꯃꯦ
ꯑꯣꯗ ꯑꯗꯨꯅ ꯐꯔꯦ
ꯐꯩꯌꯦ ꯐꯩꯌꯦ ꯑꯗꯨꯅ ꯐꯩ ꯃꯣꯏꯣꯏ ꯑꯁ ꯉꯝꯗꯦ ꯐꯖꯅ ꯉꯝꯗꯦ
ꯑꯥ
ꯃꯥꯟꯁꯨ ꯃꯥꯟꯅꯗꯦꯕꯀꯣ ꯃꯣꯏꯁꯦ ꯁꯤꯒꯨꯝꯪ ꯦ ꯃꯥꯟꯅꯗꯦ ꯈꯔꯗꯤ ꯑꯗꯨꯝ ꯈꯦꯠꯅꯔꯛꯑꯦ
ꯑ
ꯂꯣꯏꯅꯃꯛ ꯈꯦꯠꯅꯔꯛꯏꯗ
ꯎꯝ
ꯋꯥꯏꯑ ꯑꯗꯨꯅ
ꯎꯝ
ꯄꯨꯟꯕꯁꯦ ꯀꯣꯆꯤꯡꯒꯨꯝꯕ ꯑꯗꯨꯒꯨꯝꯕ ꯃꯇꯝꯗ ꯄꯨꯟꯍꯜꯂꯦ ꯑꯇꯩ ꯃꯇꯝꯗ ꯐ ꯅꯗꯦ ꯁ꯭ꯀꯨꯜ ꯑꯋꯥꯔꯒꯨꯝꯕ ꯑꯗꯩ ꯀꯣꯆꯤꯡꯒꯨꯝꯕ ꯑꯗꯨ ꯃꯇꯝꯗꯒꯨꯝꯕꯗꯤ ꯄꯨꯟꯍꯜꯂꯦꯕꯀꯣ ꯑꯇꯩ ꯃꯐꯝꯗꯗꯤ ꯄꯨꯟꯗꯦ
ꯅꯣꯅꯤꯕꯣ ꯌꯦꯡꯉ꯭ꯔꯣ
ꯣꯖꯦ
ꯑꯩꯗ ꯍꯥꯏꯔ ꯂꯩꯔꯦ ꯅꯪ ꯅꯪ ꯅꯪꯗꯤ ꯅꯪꯗꯤ ꯌꯦꯡꯗ꯭ꯔꯒ
ꯑꯩ ꯌꯦꯡꯗꯕ ꯀꯨꯏꯔꯦ ꯈꯥꯡ ꯂꯥꯛꯄ ꯉꯝꯗꯦ ꯌꯦꯝꯕꯤ ꯃꯌꯥꯝ ꯌꯥꯝ ꯆꯥꯏꯌꯦꯕ
ꯑ
ꯐꯣꯟꯗ ꯌꯦꯡꯕꯒꯤ
ꯐꯥꯞꯖꯤ ꯄꯥꯟꯗ꯭ꯔꯣ
ꯐꯥꯒꯤ
ꯐꯥꯏꯚ ꯖꯤ
ꯑꯣꯍꯣ ꯑꯣꯍꯣ ꯐꯥꯒꯤꯅ ꯇꯥꯔꯨꯔꯔꯤ
ꯐꯥꯏꯚꯖꯤ ꯎ ꯄꯥꯟꯗꯦ
ꯇꯥꯎꯔ ꯂꯩꯔꯦꯅꯦ ꯏꯕꯥꯅꯤꯁꯦ
ꯁꯛꯁꯤꯡꯁꯦ ꯖꯣꯀꯔ ꯈꯔ ꯃꯥꯜꯂꯝꯃꯅꯤ ꯑꯗꯨꯅ
ꯎꯝ
ꯌꯥꯗ꯭ꯔꯦꯅꯦ ꯑꯩꯗꯣ ꯅꯍꯥꯟꯗꯣ ꯌꯦꯡꯗꯤ ꯌꯦꯡꯉꯦꯕꯀꯣ ꯔꯣꯅꯥꯜꯗꯣꯒꯤꯗꯣ
ꯑꯝ
ꯑꯗꯨꯕꯨ ꯄꯥꯈꯠꯃꯟꯕꯒꯤ ꯑꯩꯗꯣ ꯌꯦꯡꯅꯤꯡꯗ꯭ꯔꯕ ꯑꯗꯨꯗꯒꯤ ꯁꯨꯛꯑꯡ ꯍꯦꯛ ꯌꯦꯡꯗ꯭ꯔꯦ ꯃꯈꯥꯈꯥꯂꯤꯅꯦ ꯋꯥꯈꯜ ꯋꯥꯍꯏꯅꯦ ꯎꯝ
ꯄꯕꯒꯤ ꯆꯥꯟꯁ ꯋꯥꯡꯕꯅꯤꯅ ꯀꯣ ꯃꯣꯏꯗꯤ ꯑꯗꯨꯔ ꯑꯥ
ꯑꯩꯗꯤ ꯌꯥꯝ ꯀꯥ ꯍꯦꯟꯅ ꯆꯪꯁꯜꯂꯨꯕ ꯃꯤꯗꯨ ꯑꯣꯏꯔꯤꯦꯗ ꯃꯉꯣꯟꯗ
ꯑ ꯑꯩ ꯁꯅꯤꯗ ꯑꯩ ꯁꯅꯤꯗ ꯁꯤꯅ ꯍꯦꯜꯂꯤ ꯁꯤ ꯅꯠꯇꯅ ꯗꯥꯏ ꯍꯥꯔꯠꯃꯛꯇꯤ ꯅꯠꯇꯦꯕ ꯃꯅꯨꯡ ꯆꯪꯕꯤꯗꯨꯗꯤ ꯅꯠꯇꯦꯕ
ꯑꯥ ꯑꯩꯁꯨ ꯆꯪꯗꯦ ꯌꯦꯡꯃꯤꯟꯅꯕ ꯃꯁꯦ ꯅꯨꯡꯉꯥꯏꯅꯕꯒꯤ ꯑꯩꯅ ꯑꯗꯨꯅꯤ ꯅꯪꯅ ꯑꯗꯥ ꯑꯅꯤ ꯍꯥꯏꯖꯕ ꯋꯥꯅꯤ
ꯑ
ꯌꯥꯝ ꯂꯨꯞꯄ ꯃꯤꯗꯤ ꯅꯠꯇꯦ
ꯌꯥꯝ ꯆꯠꯅꯔꯝꯃꯤꯅ ꯏꯕꯥꯅꯤꯁꯤꯗꯤ
ꯎꯝ ꯆꯠꯅꯔꯝꯃꯦ ꯑꯗꯨꯗꯣ ꯑꯩꯗꯤ ꯌꯦꯡꯉꯀꯥꯟꯗ ꯉꯝꯗꯕꯒꯤ ꯃꯤꯗꯣ
ꯑꯥ
ꯉꯝꯗꯕꯒꯤ ꯇꯤꯝꯗ ꯍꯦꯟꯅ ꯑꯩꯗꯤ ꯅꯨꯡꯁꯤꯌꯦ ꯑꯉꯝꯕ ꯃꯤꯗꯣ ꯅꯨꯡꯁꯤꯔꯛꯇꯦ ꯉꯝꯗꯕ ꯃꯤ ꯃꯣꯏꯅ ꯂꯣꯏꯔꯝꯗꯥꯏ ꯂꯣꯏꯔꯀꯥꯟꯗ ꯃꯇꯝ ꯂꯣꯏꯔꯀꯥꯟꯗ ꯊꯃꯣꯏ ꯀꯥꯏꯕꯒꯤ ꯃꯣꯏ ꯑꯩ ꯀꯞꯄꯦ ꯑꯩꯗꯤ
ꯑꯗꯨ ꯐꯥꯡꯉꯗ꯭ꯔꯥ
ꯎꯝ ꯑꯩ ꯅꯨꯡꯁꯤꯌꯦꯦ ꯃꯣꯏꯗꯨꯗꯤ ꯐꯖꯅ ꯅꯨꯡꯁꯤꯌꯦ
ꯑꯥ
ꯑꯗꯨꯗꯤ ꯄꯤ ꯇꯥꯈꯤꯍꯦ ꯄꯤꯁꯤ ꯈꯔ ꯅꯧ ꯩ ꯃꯔꯥꯡ ꯀꯥꯏꯖꯩ
ꯈꯔꯁꯨ ꯊꯝꯃꯝꯃꯣꯍꯦ ꯂꯣꯏꯅꯗꯤ ꯆꯠꯊꯣꯛꯄꯅꯤ
ꯂ ꯈꯔ ꯈꯔꯗꯤ ꯆꯠꯈ꯭ꯔꯦ ꯈꯔꯗꯤ ꯂꯩꯔꯝꯒꯗ꯭ꯔꯥ ꯈꯪꯗꯦ
ꯑꯥ
ꯌꯥꯝꯅ
ꯌꯦꯡ ꯉꯏ ꯑꯁꯤꯒꯤꯁꯦ ꯍꯌꯦꯡꯋꯥꯏ ꯁꯤꯒꯤꯁꯤꯦ ꯂꯣꯏꯁꯤꯟꯈ꯭ꯔꯒ ꯏꯕꯥꯅꯤꯒꯤꯁꯨ ꯈ ꯈꯥꯛꯀꯗꯕꯅꯤꯅ
ꯑꯥ ꯈꯥꯀꯦ ꯈꯥꯀꯦ ꯈꯥꯀꯦ ꯅꯪꯁꯨ ꯈꯔ ꯈꯥꯛꯎꯀꯣ
ꯑ
ꯇꯥꯍꯟꯒꯅꯨ ꯈꯔ ꯈꯔ ꯑꯃꯃꯨ
ꯑꯗꯨꯝ ꯑꯗꯨꯝ ꯍꯣꯏ
ꯑ
ꯑ
ꯄꯥꯎꯈꯨꯝꯁꯦ ꯌꯥꯝ ꯅꯨꯡꯁꯤꯅ ꯄꯤꯔꯛꯑꯦ
ꯎꯝ ꯍꯧꯖꯤꯛ ꯑꯁꯤ ꯍꯥꯏꯖꯤꯜꯂꯦ ꯍꯥꯏꯔꯒ ꯏꯗ ꯇꯥꯕꯗꯤ ꯇꯧꯅꯨꯀꯣ
ꯇꯥꯒꯦ ꯇꯧꯋꯦ ꯑꯃꯨꯛ ꯆꯪꯈ꯭ꯔꯦ
ꯑ
ꯍꯌꯦꯡꯋꯥꯏꯒꯤ ꯈꯥꯛꯎ ꯍꯥꯏꯕꯗꯣ ꯋꯥꯈꯜꯗ ꯐꯠ ꯂꯥꯛꯄ ꯑꯗꯨꯏꯗꯨꯒꯤ ꯑꯃꯨꯛ ꯆꯪꯁꯤꯟꯈ꯭ꯔꯦ
ꯎꯝ ꯎꯪꯗꯤ ꯇꯨꯝꯅꯤꯡꯕ ꯐꯥꯎꯔꯕ
ꯑꯩꯁꯦ ꯈꯔ ꯈꯔꯗꯤ